ꯍꯜꯂꯣ
ꯁꯤꯛꯁ ꯊꯥꯔꯇꯤ ꯊ꯭ꯔꯤ ꯇꯥꯔꯦꯀꯣ ꯍꯧꯖꯤꯛꯁꯦ ꯑꯗꯨꯅ ꯄꯨꯡ ꯑꯃ ꯃ ꯐꯥꯏꯚ ꯑꯣꯏꯔꯗꯤ ꯀꯌꯥ ꯁꯚꯦꯟ ꯊꯥꯔꯇꯤ ꯊ꯭ꯔꯤ ꯑꯩꯠ ꯑꯣꯏꯃ
ꯁꯚꯦꯟ ꯊꯔꯇꯤ ꯊ꯭ꯔꯤꯗ ꯄꯨꯡ ꯑꯃ
ꯑꯗꯨꯟꯅꯤ
ꯑꯗꯨꯒ ꯑꯗꯣ ꯍꯧꯖꯤꯛꯁꯨ ꯑꯗꯨꯝ ꯍꯧꯔꯕ ꯅꯠꯇ꯭ꯔꯣ
ꯍꯧꯗꯤ ꯍꯧꯔꯕꯅꯦ
ꯑ ꯌꯥꯏ ꯑꯗꯣ ꯅꯪꯗꯣ ꯃꯦꯛꯁꯤꯃꯝ ꯇꯥꯏꯝ ꯅꯠꯇ꯭ꯔꯣ ꯅꯥ꯭ꯏꯟꯇꯤ ꯃꯤꯅꯠꯁ ꯍꯥꯏꯁꯤꯗꯤ
ꯃꯥꯅꯦ ꯃꯦꯛꯁꯤꯃꯝ ꯇꯥꯏꯝꯗꯤ ꯑꯣꯏꯗꯣꯏꯅꯦ ꯅꯣꯡꯃꯗ ꯑꯍꯨꯝꯔꯛ ꯁꯥꯟꯅꯔꯒꯗꯤ ꯁꯤꯁ ꯁꯤꯛꯁꯇꯤ ꯁꯤꯛꯁꯇꯤ ꯁꯤꯛꯁꯇꯤ ꯑꯣꯏꯔꯣ ꯅꯨꯃꯤꯠ ꯍꯨꯝꯅꯤ ꯈꯥꯏꯗꯣꯛꯄꯁꯨ ꯌꯥꯅꯤ
ꯎꯝ ꯎꯝ ꯑꯗꯨ ꯄꯨꯡ ꯑꯃ ꯑꯣꯏꯔꯗꯤ ꯑꯗꯨꯝ ꯌꯥꯏꯗꯅ
ꯑꯗꯨꯅꯦ
ꯁꯤꯛꯁꯇꯤ ꯃꯤꯃꯠ ꯍꯥꯏꯔꯗꯤ
ꯑꯣ ꯑꯗꯣ ꯌꯥꯔꯤꯒꯩ ꯃꯩꯇꯩꯂꯣꯟꯗ
ꯑꯗꯨꯅꯦ ꯁꯤꯛꯁꯇꯤ ꯑꯩꯖꯨ ꯍꯪꯒꯦ ꯇꯧꯅꯦ ꯁꯤꯛꯁꯇꯤ ꯀꯥ ꯍꯥꯏꯖꯦ ꯃꯩꯇꯩꯂꯣꯟꯗ ꯍꯥꯏꯗꯣꯏꯔꯅ ꯍꯨꯝꯐꯨ ꯇꯔꯥ ꯍꯥ ꯍꯥ
ꯍꯨꯝꯐꯨ ꯇꯔꯥꯗꯤ ꯍꯨꯝꯐꯨꯠ ꯇꯔꯥꯗꯤ ꯑꯃ ꯍꯦꯟꯒꯠꯂꯦ
ꯍꯣꯏꯅꯦ ꯑꯣꯏꯍꯜꯂꯣꯅꯦ ꯅꯝꯕꯔ ꯑꯃ ꯍꯥꯏꯔꯗꯤ ꯌꯥꯔꯦ ꯑꯦ ꯃꯁꯤꯡ ꯑꯃ ꯍꯥꯏꯔꯗꯤ ꯌꯥꯔꯕ ꯅꯠꯇ꯭ꯔꯣ
ꯌꯥꯔꯦ
ꯑꯗꯨꯒ ꯀꯔꯤ ꯃꯤꯅꯠꯇꯤ ꯀꯩ ꯍꯥꯏꯒꯦ ꯄꯨꯡꯁꯤꯡ
ꯄꯨꯡꯁꯤꯡ ꯀꯧꯕ꯭ꯔꯣ ꯑ
ꯈꯪꯗꯦꯍꯦ ꯑꯩꯖꯨ ꯍꯥꯏꯅꯤ ꯃꯥꯜꯂꯗꯤ ꯌꯥꯔꯕ ꯅꯠꯇ꯭ꯔꯣ
ꯌꯥꯔꯦ ꯌꯥꯔꯦ ꯍꯧꯔꯁꯦ ꯍꯧꯔ ꯇꯦ
ꯑꯥ ꯑꯗꯨꯒ ꯃꯈꯣꯟꯖꯦ ꯐꯖꯅꯗꯤ ꯇꯥꯏ ꯀꯣꯟꯁꯦ ꯐꯖꯅꯗꯤ ꯇꯥꯕ ꯅꯠꯇ꯭ꯔꯣ ꯑꯣ ꯃꯣꯏ ꯑꯦꯞꯅ ꯍꯣꯔꯦꯟꯦꯦꯟ ꯑꯃꯨꯛ ꯇꯥꯕꯤꯗꯦꯅ ꯇꯧꯔꯛꯑꯒ ꯑꯩ ꯋꯥ ꯃꯥꯡꯕꯒꯤ ꯐꯤꯕꯝꯗꯨꯗꯤ
ꯃꯥꯡꯉꯣꯏ ꯃꯥꯡꯉꯣꯏ
ꯎꯝ ꯑꯗꯨ ꯉꯥꯏꯈꯣ ꯑꯇꯣꯞ ꯑꯇꯣꯞꯄ ꯀꯩꯅꯣ ꯃꯤꯅꯣꯜꯇꯥꯒꯤ ꯄꯤ ꯑꯩꯩꯆ ꯗꯤꯁꯦ ꯌꯥꯒ꯭ꯔꯕꯕ
ꯌꯥꯈꯔꯥꯕꯅꯦ ꯃꯥꯏꯗꯤ ꯃꯗꯤꯗ ꯍꯧꯒ ꯍꯧꯅꯦ
ꯑ ꯅꯍꯥꯟ ꯃꯥꯅ ꯀꯩꯅꯣ ꯍꯥꯏꯔꯛꯑꯝꯃꯤꯗꯅ ꯀꯩꯔꯤꯕ ꯃꯣꯏꯒꯤꯗꯣ ꯑꯃꯨꯛ ꯍꯜꯂꯅꯤ ꯈꯣꯠꯂꯅꯤꯅ ꯃꯣꯏꯒꯤ ꯂꯧꯕꯗꯣ ꯃꯣꯏ ꯑꯁꯣꯝꯒꯤ ꯃꯣꯏ ꯍꯧꯖꯤꯛꯀꯤ ꯂꯧꯕꯒꯤꯗꯣ ꯑꯩꯒꯤꯁꯦ ꯏꯪꯂꯤꯁꯇ ꯏꯪ ꯇ ꯍꯥꯏꯕ ꯌꯥꯗꯕꯒꯤ ꯍꯥꯏꯗ꯭ꯔꯤꯅꯦ ꯃꯅꯤꯄꯨꯔꯤ ꯋꯥꯔ ꯇꯣ ꯈꯪꯗ꯭ꯔꯕ
ꯗꯦꯁꯝ
ꯎꯝ ꯑꯗꯨꯒꯅꯦ
ꯑꯝ
ꯎꯝ ꯀꯩꯅꯣ ꯇꯧꯕ ꯑꯩꯗꯣ ꯉꯁꯤ ꯀꯔꯤ ꯍꯥꯏꯅꯤ ꯃꯅꯤꯄꯨꯔꯒꯤ ꯃꯍꯩ ꯂꯣꯏꯁꯪꯗꯨꯗ
ꯏꯕꯤ ꯋꯥ ꯌꯥꯝ ꯅꯣꯛꯄ ꯌꯥꯔꯣꯏꯌꯦ ꯁꯤ ꯅꯣꯏꯁ ꯑꯣꯏꯅ ꯆꯠꯈꯤꯗꯣꯏꯅꯦ ꯑꯣꯀꯦ ꯍꯣꯏ ꯍꯣ ꯍꯣꯏ ꯍꯣꯏ ꯍꯣꯏ
ꯎꯝ ꯐꯖꯅ ꯅꯣꯛꯑꯣ ꯑꯗꯨꯁꯨ ꯅꯣꯛꯀꯦꯁꯨ
ꯌꯥꯅꯤ ꯌꯥꯅꯤ
ꯃꯅꯤꯄꯨꯔꯒꯤ ꯃꯍꯩꯔꯣꯏꯁꯪꯗ ꯆꯠꯂꯨꯏꯁꯦ ꯀꯩꯅꯣꯗꯣ ꯑꯩꯒꯤ ꯂꯥꯏꯔꯤꯛ ꯇꯝꯕ ꯂꯣꯏꯔꯛꯄꯒꯤ ꯀꯩꯅꯣꯗꯣ ꯂꯧꯔꯨꯒꯦꯅ ꯆꯠꯄꯅꯦꯕ ꯑ ꯍꯣꯏ ꯑꯋꯥꯕ ꯑꯋꯥꯏ ꯖꯦꯗꯣ ꯑꯁꯦꯡꯗꯕ ꯇꯧ ꯑꯁꯦꯡꯗꯕ ꯆꯦꯗ ꯆꯠꯄꯅꯤ ꯑꯗꯨ ꯆꯠꯄꯁꯤꯗ ꯑ ꯀꯩꯅꯣ ꯃꯣꯏ ꯀꯩꯅꯣ ꯃꯀꯣꯛ ꯀꯥꯏ ꯃꯀꯣꯛ ꯇ
ꯈꯪꯉꯦ ꯈꯪꯉꯦ ꯐꯪꯉꯛꯇ꯭ꯔꯣ ꯅꯪ ꯑꯗꯣ
ꯀꯩꯃ
ꯐꯪꯉꯛꯇ꯭ꯔꯣ
ꯐꯪꯕꯨꯗꯤ ꯐꯪꯉꯛꯑꯦ ꯃꯣꯏꯒꯤ ꯀꯩꯅꯣ ꯂꯥꯁ ꯂꯥꯁꯇ ꯄꯤꯔꯛꯄ ꯆꯦ ꯃꯅꯥꯗꯣ ꯄꯤꯔꯛꯑꯦ
ꯎꯝ
ꯑ ꯃꯊꯪꯒꯤ ꯂꯩꯕꯥꯛꯄꯣꯛꯄꯗ ꯂꯥꯛꯑꯣ ꯍꯥꯏꯌꯦ
ꯎꯝ
ꯑꯗꯨꯒ ꯑꯗꯨꯒꯤ ꯑꯁꯦꯡꯗꯕꯗꯨꯗꯤ ꯊꯨꯅ ꯇꯧꯕꯤꯕ ꯃꯥꯜꯂꯦꯦ
ꯇꯧꯕꯅꯤ ꯇꯧꯕꯅꯤ
ꯑ ꯑꯗꯨꯗꯨꯒ ꯑ ꯃꯣꯏꯒꯤ ꯑꯗꯨꯒꯤ ꯃꯍꯩ ꯂꯣꯏꯁꯪꯗꯨꯒꯤ ꯈ꯭ꯋꯥꯏ ꯆꯥꯎꯕ ꯈ꯭ꯋꯥꯏ ꯃꯀꯣꯛꯇꯨꯎꯕ ꯑꯗꯨ ꯁꯤꯟꯗꯣꯛ ꯁꯤꯟꯖꯤꯟ ꯇꯧ ꯆꯥꯝ ꯌꯥꯡꯈꯩ ꯊꯤ ꯊꯤꯔꯒ ꯑꯃꯅ ꯂꯨꯄꯥ ꯆꯍꯨꯝ ꯊꯤꯗꯅ ꯑꯗꯨꯏ ꯆꯍꯨꯝ ꯊꯤꯕꯒꯤ ꯀꯩꯅꯣ ꯊꯕꯛꯇꯨꯗꯤ ꯂꯧꯔꯨꯔꯅꯨ ꯀꯥꯏꯅ ꯌꯥꯝ ꯇꯧꯍꯧꯋꯦꯕ ꯈꯪꯕ꯭ꯔꯥ ꯑꯗꯨꯅ ꯐꯅ ꯆꯍꯨꯝꯗꯣ ꯊꯤꯔꯁꯨ ꯑꯗꯨꯅꯦ ꯉꯁꯥꯏꯒꯤ ꯑꯗꯨꯒꯤ ꯁꯣꯏ ꯇꯧꯕꯤꯅꯕ ꯃꯤꯗꯣ ꯂꯩꯔꯣꯏ ꯆꯦꯟꯅꯔꯅꯤ ꯈꯣꯠꯅꯤ ꯑꯗꯨꯗꯨꯅ ꯃꯇꯝ ꯊꯥꯕ ꯉꯝꯗꯦ ꯀꯥꯏꯅ ꯉꯥꯡꯅꯍꯧꯋꯦꯕ ꯑꯗꯒꯤ ꯑꯩꯁꯦ ꯑꯩꯈꯣꯏꯒꯤ ꯑꯁꯦꯡꯕ ꯀꯩꯅꯣꯗꯣ
ꯍꯣ ꯍꯣ ꯍꯣ ꯑꯗꯨꯗꯣ ꯀꯔꯝ ꯀꯥꯟꯅ ꯂꯥꯛꯇꯣꯏꯅꯣ
ꯑꯗꯣ ꯑꯩ ꯍꯪꯉꯛꯑꯦꯕ ꯀꯔꯝ ꯀꯥꯟꯗ ꯂꯥꯛꯀꯅꯤꯅ ꯑꯗꯨ ꯃꯣꯏꯅ ꯇꯨ ꯊꯥꯎꯖꯟ ꯐꯣꯔꯒꯤ ꯎꯝ ꯂꯤꯁꯤꯡ ꯑꯅꯤꯒ ꯀꯨꯟꯃꯔꯤꯒꯤ ꯔꯥꯏꯌꯦ ꯑ ꯂꯤꯁꯤꯡ ꯑꯅꯤꯒ ꯀꯨꯟꯃꯔꯤꯒꯤꯔ ꯍꯥꯏꯕꯗꯣ ꯑꯩꯅ ꯂꯤꯁꯤꯡ ꯑꯅꯤꯒ ꯀꯨꯟꯃꯔꯤꯒꯤ ꯅꯠꯇꯦ ꯂꯤꯁꯤꯡ ꯑꯅꯤꯒ ꯀꯨꯟꯃꯉꯥꯒꯤꯅꯦ ꯍꯥꯏꯕꯀꯣ ꯑꯗ ꯂꯤꯁꯤꯡ ꯑꯅꯤ ꯀꯨꯟꯃꯉꯥꯒꯤ ꯑꯣꯏꯔꯗꯤ ꯐꯪꯈꯤꯔꯣꯏ ꯆꯍꯤ ꯑꯃ ꯂꯩꯔꯒ ꯐꯪꯒꯗꯕ ꯃꯅꯦꯅ ꯍꯥꯏꯔꯦꯕ
ꯑꯗꯨ ꯑꯩꯈꯣꯏ ꯆꯍꯤ ꯑꯃ ꯐꯥꯗꯧꯔꯁꯤꯗꯤ
ꯐꯥꯗꯧꯕ ꯊꯥ ꯈꯔꯗꯤ ꯋꯥꯠꯂꯤꯗꯅ ꯑꯅꯤ ꯑꯍꯨꯝ ꯑꯥ ꯊꯥ ꯑꯅꯤ ꯑꯍꯨꯝꯃꯨꯛ ꯑꯗꯨꯒ ꯑꯗꯒꯤ ꯍꯧꯖꯤꯛꯁꯦ ꯑꯃꯨꯛ ꯐꯥꯔꯦ ꯍꯥꯏꯇꯥꯔꯁꯨ ꯌꯥꯔꯔꯣꯏꯕ ꯉꯁꯥꯏꯒꯤ ꯈ꯭ꯋꯥꯏ ꯃꯀꯣꯛꯇꯣ ꯂꯩꯇꯕꯅꯤꯅ
ꯑ ꯑꯗꯒꯤ ꯍꯧꯖꯤꯛꯀꯥꯟꯁꯦ ꯁꯨꯇꯤ ꯅꯨꯡꯇꯤꯁꯨ ꯌꯥꯝ ꯂꯧꯅ ꯃꯥꯜꯂꯦ ꯑꯗꯨꯗꯒꯤ ꯈꯪꯗꯦ ꯃꯣꯏ ꯉꯁꯥꯏ ꯏꯃꯥꯟꯅꯕꯤꯝꯒꯤ ꯃꯣꯏꯒꯤ ꯀꯩꯅꯣꯗ ꯂꯩꯕ ꯑꯗꯣ ꯑꯥ ꯀꯔꯤ ꯌꯨꯝ ꯑꯁꯦꯡꯗꯕꯗ ꯂꯩꯕꯗꯣ
ꯍꯣ ꯍꯣ ꯍꯣꯏ
ꯃꯅꯨꯡꯗ ꯑꯗꯨ ꯂꯩꯕꯒꯤꯗꯨꯁꯨꯃꯨꯛ ꯀꯣꯛꯇꯣ ꯁꯨꯇꯤ ꯂꯧꯈ꯭ꯔꯦꯅ ꯂꯩꯔꯝꯗꯦ ꯍꯥꯏꯌꯦꯕ
ꯎꯝ
ꯑꯗꯨꯗꯨꯒꯤ ꯃꯥꯗꯣ ꯁꯣꯏ ꯆꯦꯟꯊꯣꯛ ꯆꯦꯟꯁꯤꯟ ꯐꯔꯛ ꯌꯥꯝ ꯇꯥꯔꯕꯖꯥꯠꯅꯤ ꯑꯗꯒꯤ ꯑꯩꯁꯦ ꯏꯃꯥꯟꯅꯕꯤ ꯑꯃꯒ ꯆꯠꯂꯦꯕꯀꯣ ꯏꯃꯥꯟꯅꯕꯤꯒ ꯆꯠꯄ ꯍꯥꯏꯁꯦ ꯑꯩꯈꯣꯏꯁꯦ ꯀꯩꯅꯣꯁꯦ ꯍꯥꯏꯅꯕ ꯉꯔꯥꯡ ꯅꯍꯥꯟꯗꯒꯤ ꯀꯨꯏꯕꯨꯗꯤ꯫ ꯀꯨꯏꯔꯦ ꯄ꯭ꯂꯥꯟ ꯇꯧꯔ ꯎ ꯅꯇꯦ ꯎ꯫ ꯀꯨꯏꯕꯨꯗꯤ ꯀꯨꯏꯔꯦꯕ ꯀꯣꯏ꯫ ꯑꯗꯨꯗꯅꯦ ꯃꯥꯅ ꯅꯍꯥꯟ ꯀꯩꯅꯣ ꯆꯠꯄꯗꯣ꯫ ꯀꯩꯅꯣ꯫ ꯀꯥꯟꯆꯤꯄꯨꯔꯇꯥꯅ ꯆꯠꯇꯣꯏꯅꯤꯅ꯫ ꯑꯣꯛꯇꯣ ꯑꯗꯨ ꯑꯗꯥ ꯅꯨꯡꯉꯥꯏꯔꯔꯣꯏ ꯑꯗꯨꯗꯨꯅ ꯀꯩꯅꯣ ꯀꯃꯥꯏꯅ ꯆꯠꯁꯤꯒꯦꯅ ꯍꯥꯏꯅꯕꯁꯦ ꯑꯩꯅ ꯃꯣꯏꯒꯤ ꯑꯗꯨꯝ ꯒꯥꯔꯤ ꯑꯆꯧꯕꯗꯣ꯫ ꯃꯥ ꯍ ꯂ ꯁꯪꯗꯣ ꯀ
ꯍꯣꯏ
ꯏꯕꯥꯅꯤ ꯅ ꯇꯣ ꯉꯝꯕꯗꯣ
ꯈꯪꯉꯦ ꯈꯪꯉꯦ
ꯑ ꯑꯗꯨꯗꯨ ꯑ ꯑꯗꯨꯗ ꯆꯠꯁꯤꯔꯥꯅ ꯍꯥꯏꯅꯔꯤ ꯑꯗꯗꯤ ꯑꯗꯨ ꯆꯠ ꯑꯁꯤꯗ ꯉꯁꯥꯏꯒꯤ
ꯌꯥꯝꯟꯗꯣ ꯑꯗꯨꯗꯤꯌꯥ
ꯉꯜꯂꯁꯨ ꯏꯁ ꯅꯣꯡ ꯐꯥꯗꯣꯛ ꯉꯟꯕꯗꯤ ꯀꯩꯝ ꯀꯥꯏꯗꯦ ꯁꯤꯅꯦꯕ ꯍꯥꯏꯗꯤ ꯁꯨꯝꯃꯂ ꯆꯠꯇ꯭ꯔꯕꯅꯤꯅ ꯎꯝ ꯀꯩꯅꯣꯒ ꯆꯠꯄꯩ ꯇꯥꯏꯞꯇ ꯀꯔꯤ ꯀꯣꯏꯕꯒ ꯆꯠꯄꯩ ꯇꯥꯏꯞꯇ ꯑꯗꯨꯝ ꯆꯠꯂꯨꯔꯁꯦ ꯁꯤꯅꯦꯕꯀꯣ
ꯍꯣꯏ
ꯑ ꯄꯨꯡꯗꯨꯁꯨ ꯍꯥꯏꯅꯔꯦ ꯃꯣ ꯑꯗꯨꯒꯅꯦ ꯉꯁꯥꯏꯒꯤ ꯎ ꯑꯩꯈꯣꯏꯁꯦ ꯍꯥꯏꯅꯔꯀꯥꯟꯗ ꯉꯔꯥꯡꯁꯦ ꯑꯃꯨꯛ ꯍꯥꯏꯗꯤ ꯁꯨꯝ ꯍꯌꯦꯡꯅꯦ ꯍꯥꯏꯕꯁꯤꯗ ꯉꯔꯥꯡꯁꯦ ꯋꯥꯔꯤꯁꯦ ꯑꯃꯨꯛ ꯐꯖꯅ ꯁꯥꯟꯅꯔꯦꯗꯅ ꯑꯗꯨ ꯀꯔꯕꯗꯨꯗ ꯍꯥꯏꯔ ꯎꯝ ꯃꯍꯩꯔꯣꯏꯒꯤ ꯁꯛꯇꯥꯛꯁ ꯆꯦꯗꯣ ꯌꯥꯎꯗ꯭ꯔꯗꯤ ꯊꯣꯡꯕ ꯌꯥꯒꯗ꯭ꯔꯥꯅ ꯍꯥꯏꯔꯕꯀꯣ
ꯎꯝ
ꯃꯍꯩꯔꯣꯏꯒꯤ ꯁꯛꯇꯥꯛꯁꯦꯁꯦ ꯌꯥꯎꯗ꯭ꯔꯗꯤ ꯇꯣꯡꯕ ꯌꯥꯒꯗ꯭ꯔꯅ ꯍꯥꯏꯕꯁꯤꯗ ꯑꯩꯅ ꯌꯥꯕꯨꯗꯤ ꯌꯥꯅꯤ ꯑꯗꯨꯝ ꯌꯥꯟꯗꯕꯁꯨ ꯌꯥꯝ ꯌꯥꯎꯒꯅꯦꯅ ꯍꯥꯏꯔꯛꯑꯦ ꯃꯅ ꯗꯤꯔꯥꯏꯗ ꯈꯣꯠꯇꯦꯅꯗ ꯑꯩꯅ ꯑꯩꯗꯤ ꯃꯁꯛꯁꯦ ꯑꯇꯥ ꯐꯣꯡꯅꯔꯝꯗꯧ ꯃꯥꯜꯂꯦ ꯃꯥ ꯈꯪꯗꯤ ꯈꯪꯒꯨꯝ ꯇꯧꯕꯅꯦ ꯍꯥꯏꯗꯤ ꯑꯩꯈꯣꯏꯗꯤ ꯃꯤꯕꯤꯅꯣꯗꯥꯒ ꯅꯪꯒ ꯑꯗꯨꯝ ꯄꯨꯜꯂꯒ ꯂꯩꯕꯗꯣ ꯑꯗꯨꯝ ꯈꯪꯉꯝꯅꯤꯗꯅ
ꯈꯪꯅꯤ ꯈꯪꯅꯤ
ꯑꯗꯨꯅ ꯑꯃꯨꯛꯁꯨ ꯃꯥꯗꯣ ꯑꯩꯅ ꯂꯣꯏꯔꯛꯄꯒꯤ ꯑꯦꯛꯖꯥꯝ ꯂꯣꯏꯔꯛꯄꯩ ꯇꯥꯏꯃꯤꯡ ꯑꯗꯨꯏꯗ ꯆꯠꯂꯨꯕꯗ ꯃꯥꯁꯦ ꯑꯩꯉꯣꯟꯗ ꯃꯨꯠꯟꯅ ꯌꯦꯡꯉꯛꯑꯒ ꯍꯣꯔꯦꯟꯗꯤ ꯑꯩꯈꯣꯏꯗꯣ ꯄꯨꯡ ꯑꯅꯤꯗꯒꯤ ꯊꯣꯛꯀꯅꯤꯀꯣ ꯀꯥꯏꯅꯒ ꯃꯥꯡꯖꯧꯅꯅ ꯍꯥꯏꯔꯛꯑꯦꯕ ꯈꯪꯕ꯭ꯔꯥ
ꯏꯕꯦꯝꯃꯥ ꯑꯗꯨꯃꯥꯏꯅꯒ ꯍꯥꯏꯕꯤ ꯔꯤꯗꯨ ꯐꯠꯇ꯭ꯔꯣ ꯑꯩꯈꯣꯏꯗꯤ ꯂꯩꯍꯧꯔꯤꯅꯦ ꯍꯥꯏꯕ ꯈꯪꯗꯕꯒꯤ ꯃꯇꯝꯗꯣ
ꯑꯗꯨꯅꯦ ꯐꯠꯇꯕꯩꯕꯨꯗꯤ ꯅꯠꯇꯦꯕ ꯃꯥꯏꯗꯣ ꯍꯥꯏꯗꯤ ꯐꯠꯇꯦꯅ ꯈꯟꯕꯕꯨꯗꯤ ꯅꯠꯇꯦ ꯅꯠꯇꯕ ꯃꯁꯛꯇꯣ ꯈꯪꯕꯩ ꯃꯥꯜꯂꯦꯕꯥ ꯃꯥꯅ ꯑꯗꯨꯃꯥꯏ ꯍꯥꯏꯔꯛꯏꯗꯣ ꯍꯥꯏꯗꯤ ꯎꯝ ꯑꯗꯨꯗꯨꯒ ꯑꯗꯨꯃꯥꯏꯅ ꯍꯥꯏꯕꯤꯔꯛꯑꯦ ꯑꯗꯨꯃꯥꯏꯅꯒ ꯇꯧꯒꯤ ꯑꯗꯨꯅ ꯃꯁꯛꯁꯦ ꯑꯩꯁꯦ ꯈꯔꯗꯤ ꯑꯇꯥꯛ ꯑꯐꯣꯡ ꯅꯔꯝꯒꯅꯤ ꯑꯗꯨꯗꯨꯅ ꯎꯝ ꯈꯔ ꯈꯟꯒꯗ꯭ꯔꯗꯤ ꯈꯪꯗꯦꯅ ꯍꯥꯏꯕ ꯑꯗꯨꯗ ꯃꯥꯅ ꯀꯩꯅꯣ ꯇꯧꯗꯦ ꯑꯗꯨꯕꯨꯗꯤ ꯑ ꯎꯝ ꯀꯩꯅꯣꯒꯤ ꯊꯥꯖꯤꯟꯕ ꯂꯥꯛꯏꯅꯦ ꯍꯥꯏꯔ ꯂꯣꯏꯔꯦ ꯁꯤꯅꯦꯕ ꯑ ꯀꯩꯅꯣ ꯂꯣꯏꯔꯒ ꯆꯪꯕꯗꯣ ꯃꯤꯅꯣꯜ ꯇꯥꯅ ꯆꯪꯕꯗꯣ ꯑꯗꯨꯃꯥꯏꯅ ꯆꯪꯉꯤꯅꯤ ꯍꯥꯏꯔꯒ ꯂꯣꯏꯔꯦꯁꯤꯅꯦꯕ ꯑꯗꯒꯤ ꯑ ꯑꯗꯨꯗꯨꯒ ꯎꯝ ꯑꯗꯨꯃꯥꯏꯅ ꯍꯥꯏꯅꯔꯦ ꯑꯗꯨꯗꯨꯒ ꯅꯍꯥꯟꯒꯩꯗꯤ ꯏꯕꯥꯅꯤ ꯊꯦꯡꯅꯕꯒꯤꯁꯦ ꯀꯩꯅꯣꯁꯦ ꯅꯣꯡ ꯆꯤꯡ ꯅꯣꯡ ꯆꯤꯡ ꯅꯨꯃꯤꯠ ꯀꯩꯀꯥꯁꯦ ꯌꯦꯡꯉꯥ ꯆꯠꯄꯅꯦꯕꯀꯣ ꯑꯗꯨꯗꯨ ꯒ ꯉꯔꯥꯡꯁꯤꯅ ꯌꯦꯡꯍꯧꯗ꯭ꯔꯕ ꯑꯗꯨꯅꯦ ꯍꯥꯏꯁꯦ ꯉꯔꯥꯡꯁꯦ ꯌꯦꯡꯍꯧꯗ꯭ꯔꯦꯕ ꯈꯪꯉꯥꯕ ꯅꯣꯛꯀꯅꯨ ꯅꯥꯍꯦ ꯑꯗꯨꯗꯨꯒꯥꯅꯦ ꯅꯣꯛꯀꯥꯅꯨ ꯑꯗꯨꯒꯅꯦ ꯈꯪꯕꯔ ꯐꯔꯛꯇꯤ ꯇꯥꯏꯍꯦ ꯁꯤꯗ ꯃꯤꯋꯥ ꯇꯧꯕꯁꯦ ꯅꯣꯛꯄꯥ ꯌꯥꯗꯦ ꯑꯗꯨ ꯗꯨ ꯒꯥꯅꯦ ꯑ ꯃꯥꯁꯦ ꯀꯩꯅꯣ ꯇꯧꯕ ꯎꯝ ꯑꯗꯨꯃꯥꯏꯅ ꯌꯦꯡꯍꯧꯗ꯭ꯔꯦꯗꯅꯦ ꯏꯕꯥꯅꯤꯁꯦ ꯑꯗꯨ ꯌꯦꯡꯍꯧꯗꯕꯁꯦ ꯃꯃꯥꯡꯒꯤ ꯍꯞꯇꯥꯗꯔ ꯀꯩꯅꯣꯝꯃꯥ ꯑꯩꯒ ꯇꯧꯔꯒ ꯆꯠꯄꯗꯁꯨ ꯀꯩꯅꯣ ꯑꯗꯨꯗꯅ ꯌꯦꯡꯉꯒ ꯆꯠꯂꯤꯅꯦꯕ ꯐꯖꯅ ꯑꯗꯨ ꯌꯦꯡꯉꯥ ꯆꯠꯄꯁꯤꯗꯅꯅꯦ ꯃꯥꯁꯦ ꯀꯩꯅꯣ ꯇꯧꯍꯧ ꯑ ꯎ ꯂꯩꯗꯤ ꯂꯩꯕ ꯅꯣꯡꯁꯦ ꯑꯗꯣ ꯂꯩꯕꯁꯦ ꯄꯨꯡ ꯍꯥꯏꯔꯒ ꯂꯩꯕ ꯑꯗꯣ ꯑꯗꯨꯝ ꯁꯨꯡꯇꯥ ꯇꯥꯔꯛꯈꯤꯗ꯭ꯔꯦꯕ ꯈꯪꯕꯔ ꯑꯗꯨꯝ ꯇꯣꯛꯈ꯭ꯔꯦꯕ ꯌꯩꯊꯣꯛꯈ꯭ꯔꯦꯕ ꯑꯗꯣ ꯃꯥꯗꯤ ꯌꯩꯊꯣꯛꯄꯗꯣ ꯉ ꯇꯥꯔꯖꯥꯠꯅꯤꯗꯅ ꯉꯔꯥꯡꯁꯨ ꯌꯦꯡꯍꯧꯗ꯭ꯔꯦꯗꯅ ꯑꯥ ꯑꯗꯨꯗꯨꯒ ꯉꯁꯤ ꯍꯥꯏꯁꯦ ꯉꯔꯥꯡ ꯅꯨꯡꯗꯥꯡ ꯊꯦꯡꯂꯞ ꯁꯨꯃꯥꯏꯅ ꯇꯥꯕ ꯍꯧꯔꯕꯅꯦꯕ ꯑꯗꯨꯗ ꯑꯗꯨ ꯇꯥꯔꯄ ꯑꯗꯨꯗꯅ ꯅꯪꯁꯨ ꯋꯥꯔꯤ ꯉꯥꯡꯉꯣ ꯊꯥꯔꯇꯤ ꯄꯔꯁꯦꯟ ꯑꯃꯨꯛ ꯑꯣꯏꯔꯝꯗ꯭ꯔꯗꯤ ꯀꯃꯥꯏꯅ ꯇꯧꯅꯤ
ꯅꯪꯅ ꯊꯥꯔꯇꯤ ꯄꯥꯔꯁꯦꯟ ꯑꯣꯏꯒꯗꯕꯥ ꯑꯩ ꯑꯧ ꯆꯨꯝꯃꯦ ꯆꯨꯝꯃꯦ ꯆꯨꯝꯃꯦ ꯍꯣꯏ ꯍꯣꯏ ꯍꯣꯏ ꯅꯪ ꯑꯣ ꯆꯨꯝꯃꯦ ꯑꯩꯕꯨꯗꯤ ꯑꯃ ꯍꯦꯛꯇ ꯑꯣꯏꯗꯣꯏ ꯃꯥꯜꯂꯦ
ꯑꯣ ꯑꯗꯨꯗꯨꯒꯅꯦ ꯃꯥꯅ ꯑꯗꯨ ꯑꯗꯨꯝ ꯉꯥꯡꯉꯛꯑꯣ ꯍꯥꯏꯗꯤ ꯂꯩꯗꯅ ꯈꯪꯗꯦꯗꯅ ꯑꯗꯨꯒꯅꯦ ꯃꯥꯁꯤꯅ ꯀꯩꯅꯣ ꯇꯧꯗ꯭ꯔꯕ ꯉꯁꯤꯗꯤ ꯉꯁꯤꯁꯦ ꯌꯦꯡꯁꯨ ꯌꯦꯡꯍꯧꯗ꯭ꯔꯦ ꯑꯗꯨ ꯉꯔꯥꯡ ꯑꯊꯦꯡꯕꯁꯤꯗ ꯇꯥꯕꯁꯤ ꯍꯧꯔꯛꯑꯕꯅꯦꯕ ꯑꯗꯨꯗ ꯑꯩꯁꯦ ꯆꯤꯡꯗꯤ ꯆꯤꯡꯅꯔꯦ ꯃꯔ ꯑꯁ ꯀꯩꯅꯣ ꯍꯧꯖꯤ ꯇꯥꯔꯛꯑꯦ ꯏꯕꯥꯅꯤꯁꯦ ꯀꯩ ꯁꯦꯠꯇꯣꯏꯅꯣꯅ ꯍꯥꯏꯅꯔꯝꯕꯅꯦꯕ ꯑꯗꯩꯗꯤ ꯅꯣꯡꯁꯦ ꯇꯥꯔꯛꯑꯕꯅꯤꯅ ꯀꯩ ꯁꯦꯠꯇꯣꯏꯅꯣ ꯈꯣꯠꯇꯣꯏꯅꯣ ꯇꯧꯈꯠꯅꯔꯛꯑꯗꯤ ꯑꯃꯨꯛ ꯀꯃꯥꯏꯅ ꯇꯧꯗꯣꯔꯤ ꯁꯤꯗꯤ ꯍꯌꯦꯡꯁꯦ ꯀꯃꯥꯏꯅ ꯇꯧꯗꯣꯏꯖꯥꯠꯅꯣꯅ ꯇꯧꯔꯕ
ꯑꯗꯨꯅꯦ
ꯑꯗꯒꯤꯗꯤ ꯑꯈꯣꯏꯁꯦ ꯑꯌꯨꯛꯁꯤꯗ ꯌꯦꯡꯉꯁꯦꯅ ꯍꯥꯏꯅꯔꯦꯀꯣ ꯍꯥꯏꯗꯤ
ꯑꯌꯨꯛ ꯑꯌꯨꯛ ꯍꯦꯛ ꯍꯧꯒꯠꯄꯗꯒꯤ ꯅꯤꯡꯉ ꯁꯤ ꯍꯧꯔꯤꯗꯣ ꯏꯕꯦꯝꯃ ꯀꯔꯤꯅꯣ
ꯅꯍꯥꯟꯃꯨꯛꯇꯤ ꯂꯩ ꯍꯥꯏꯔꯒ ꯇꯥꯒꯤꯗꯕ ꯄꯣꯠꯅꯤꯅ ꯁꯤꯁꯨ ꯍꯌꯦꯡ ꯀꯅꯥꯅ ꯈꯪꯕꯅꯣ ꯍꯧꯒꯠꯂꯛꯄꯗ ꯃꯥꯏꯅ ꯐꯖꯔꯝꯃꯅꯤ ꯀꯥꯏꯅ ꯈꯟꯈꯤꯕꯗꯣ ꯑꯩꯈꯣꯏꯗꯤ ꯀꯩꯅꯣ ꯈꯜꯂꯤꯅꯦꯃꯤ ꯑꯩꯈꯣꯏꯗꯤ ꯑ ꯑꯐꯕꯔꯣꯝꯗ ꯑꯗꯨꯝ ꯈꯟꯕꯤꯕ ꯑꯗꯨꯗꯨꯒ ꯎꯝ ꯀꯩꯅꯣ ꯇꯧꯕ ꯌꯥꯗ꯭ꯔꯕ ꯑꯗꯨꯒ ꯇꯨꯝꯃꯦ ꯉꯟꯇꯥꯅꯒ ꯆꯠꯇꯣꯔꯕꯅꯦꯅ ꯑꯗꯣ ꯑꯩꯁꯦ ꯃꯤꯅꯣꯝꯗꯥꯗꯁꯨ ꯍꯪꯉꯝ ꯃꯦꯕꯀꯣ ꯑ ꯇꯣꯡꯕꯗꯣ ꯀꯩꯁꯨ ꯇꯧꯔꯣꯏꯗ꯭ꯔꯥ ꯈꯣꯠꯂꯣꯏꯗ꯭ꯔꯥ ꯑꯗꯒꯤ ꯀꯅꯥꯅ ꯈꯪꯕꯅꯣ ꯍꯌꯦꯡꯁꯦ ꯑꯩꯈꯣꯏ ꯑꯁꯤꯒꯤ ꯑꯩꯒꯤ ꯇꯣꯡꯐꯝꯗꯣ ꯑꯗꯨꯗ ꯃꯤ ꯀꯅꯥꯝ ꯂꯩꯇꯗꯅ ꯁꯨꯡꯈꯥꯡ ꯈꯥꯡꯉꯝꯗꯕ ꯑꯣꯏꯔꯗ꯭ꯔꯤ ꯍꯌꯦꯡꯗꯨꯁꯨ ꯑꯩꯅꯒ ꯈꯥꯝꯃꯨꯒ ꯍꯥꯏꯔꯒ ꯃꯣꯏꯁꯨ ꯃꯁꯛ ꯈꯪꯗꯕꯒꯤ ꯈꯝ ꯠꯇ꯭ꯔꯗꯤ ꯕꯦꯔꯥ ꯀꯥꯅꯤ ꯈꯨꯠꯄꯨꯗꯤ ꯈꯠ ꯑꯗꯣ ꯈꯥꯝꯅꯦ ꯑꯗꯣ ꯑꯁ ꯑꯩꯈꯣꯏꯒꯤ ꯃꯥꯟꯗꯦꯗ ꯃꯁꯤ ꯅꯍꯥꯟꯒꯩ ꯇꯣꯡꯗꯕꯅꯤ ꯀꯥꯏꯅꯗ ꯂꯩꯗꯅ
ꯈꯜꯂꯣꯏꯍꯦ ꯈꯜꯂꯣꯏꯍꯦ ꯏꯕꯦꯝꯃ ꯅꯪꯁꯨ ꯄꯥꯝꯃꯨꯏꯌꯦ ꯄꯩꯁꯥ ꯑꯣꯏꯅ ꯂꯨꯄꯥ ꯀꯨꯟꯊ꯭ꯔꯥꯅꯤ ꯠ
ꯍꯦ ꯑꯗꯨ ꯍꯥꯏꯔꯛꯦ ꯀꯦ ꯑ ꯕꯥ ꯂꯣꯏꯍꯥꯏꯔꯀꯦ ꯄꯨ ꯑꯔꯥ ꯑꯥꯏꯔꯅꯤ ꯅꯦ ꯑꯣꯏꯔꯤꯁꯦ ꯉꯁꯤꯁꯦ ꯑꯁ ꯀꯩ ꯍꯥꯏꯕꯅꯣ ꯈꯪꯗ꯭ꯔꯦ ꯑꯩ ꯀꯩꯅꯣ ꯑꯩꯈꯣꯏ ꯂꯣꯗ ꯑꯗꯨꯒꯅꯦ ꯎ ꯑꯗꯨꯒ ꯃꯁꯤ